ꯑꯁ ꯍꯜꯂꯣ ꯍꯜꯂꯣ꯫
ꯍꯣꯏ ꯇꯥꯕꯔꯣ꯫
ꯑ ꯇꯥꯏꯌꯦ꯫
ꯀꯔꯤ ꯇꯧꯕ꯭ꯔꯥ꯫
ꯀꯩꯝ ꯇꯧꯗꯦ ꯐꯣꯟ ꯄꯥꯏꯈꯠꯄ ꯌꯥꯗꯦꯅ ꯇꯨꯃꯤꯜꯂꯩꯕꯅꯤ ꯄꯥꯏꯈꯠꯂꯝꯅꯤ꯫
ꯑꯥ꯫ ꯅꯣꯡ ꯆꯨꯕ꯭ꯔꯥ ꯅꯣꯡ ꯆꯨꯕ ꯃꯈꯣꯟ ꯇꯥꯒꯨꯝ ꯇꯧꯋꯦ꯫
ꯅꯣꯡ ꯆꯨꯗꯦꯗ꯫
ꯑꯧ꯫
ꯊꯣꯛ꯫ꯂ ꯑꯉꯥꯡꯒ ꯑꯉꯥꯡ ꯂꯩꯕ ꯑꯗꯨꯒꯤ꯫
ꯑꯥ꯫ ꯅꯨꯡꯉꯥꯏꯔꯤꯕꯣ ꯉꯁꯤꯗꯤ ꯀꯔꯤ ꯀꯔꯤ ꯊꯕꯛ ꯇꯧꯋꯦ꯫ ꯀꯔꯤ ꯀꯔꯤ ꯇꯧꯕ꯭ꯔꯥ ꯃꯄꯥꯟ ꯊꯣꯛꯕ꯭ꯔꯥ ꯂꯩꯕ꯭ꯔꯥ ꯌꯨꯝꯗ꯫
ꯀꯩꯝ ꯇꯧꯗꯦ ꯌꯨꯝꯗ ꯑꯗꯨꯝ ꯂꯩꯌꯦ꯫
ꯑ ꯑꯩꯁꯨ꯫ ꯉꯁꯤꯗꯤ ꯑꯩ ꯃꯄꯟ ꯊꯣꯛꯑꯦ ꯂꯥꯏꯔꯤꯛ ꯊꯥꯔꯛꯑꯦ ꯑꯩꯈꯣꯏ ꯌꯨꯝꯗꯀꯣ ꯑꯗꯨ ꯕꯖꯥꯔꯗ ꯑꯥ ꯀꯩꯊꯦꯜ ꯆꯠꯂꯒ ꯂꯥꯏꯔꯤꯛ ꯊꯥꯔꯛꯑꯦ ꯊꯥꯔꯒ ꯑꯃꯨꯛꯀ ꯍꯜꯂꯛꯂꯒ ꯍꯧꯖꯤꯛ ꯏ ꯐꯥꯝꯔꯥꯒꯥ ꯂꯩꯌꯦ
ꯑꯣ ꯫ꯏꯁꯩ ꯁꯛꯄꯒ ꯃꯥꯜꯂꯤꯀꯣ
ꯎ ꯍꯨꯝ ꯅꯨꯡꯁꯥ ꯌꯥꯝꯅ ꯁꯥꯔꯒ ꯍꯧꯖꯤꯛꯇꯤ ꯅꯣꯡ ꯆꯨꯔꯝꯕꯀꯣ ꯀꯟꯅ ꯀꯣ
ꯍꯥ
ꯑꯗꯨꯒ ꯍꯧꯖꯤꯛꯇꯤ ꯅꯨꯡꯉꯥꯏꯅ ꯐꯝꯔꯒ ꯂꯩꯌꯦ ꯌꯨꯝꯗ
ꯑꯣ ꯌꯥꯝ ꯅꯨꯡ
ꯑ ꯍꯣꯏ ꯅꯪꯗꯤ꯫ ꯀꯔꯤ ꯀꯔꯤ ꯑꯦꯟꯁꯥꯡ ꯆꯥꯔꯦ ꯉꯁꯤꯗꯤ
ꯑꯝ ꯉꯁꯤꯁꯦ ꯁꯧꯒ꯭ꯔꯤ ꯊꯣꯡꯕ
ꯑꯣ ꯍꯥꯎꯔꯝꯒꯅꯤ ꯑꯩꯈꯣꯏ ꯆꯨꯒ꯭ꯔꯤ ꯌꯥꯝꯕꯅꯤꯀꯣ
ꯑꯩꯒꯤ ꯀꯩꯅꯣ꯫ ꯑꯩꯒꯤ ꯃꯈꯨꯣꯟ ꯏꯀꯣ ꯆꯠꯂꯦ
ꯑ ꯀꯥꯏꯗꯦ ꯀꯥꯏꯗꯦ ꯑꯗꯨꯝ ꯋꯥꯔꯤ ꯁꯟꯅꯥꯁꯤꯑꯣ ꯑꯣ ꯍꯣꯏ ꯍꯣꯏ꯫ ꯀꯟꯅꯦꯛꯁꯟꯗ ꯃꯥꯜꯂꯦꯀꯣ
ꯎꯝ
ꯑꯩꯈꯣꯏꯁꯨ ꯑꯗꯨꯝ ꯁꯧꯒ꯭ꯔꯤ ꯆꯥꯕꯅꯦ ꯉꯔꯥꯡꯁꯨ ꯆꯥꯑꯦ ꯉꯁꯤꯗꯤ ꯑꯩꯈꯣ꯫ꯏꯗꯤ ꯉꯁꯤ ꯆꯥꯛ ꯊꯣꯡꯗꯕꯀꯣ
ꯑꯥ ꯀꯩ ꯆꯥꯕ ꯎꯝ
ꯀꯔꯤ ꯍꯥꯏꯒꯦꯔꯥ ꯑꯩꯈꯣꯏꯒꯤ ꯂꯣꯟꯅ ꯍꯧꯖꯤꯛꯀꯥꯟ ꯊꯣꯛꯄꯗꯣ ꯂꯧꯗꯥ ꯁ ꯐꯔ ꯊꯔꯣꯏ ꯅꯠꯇꯕ ꯀꯔꯤ ꯀꯔꯤꯅꯣ ꯃꯥꯒꯤ ꯂꯣꯟ ꯍꯥꯏꯒꯅꯨ ꯍꯥꯏꯕꯤꯒꯦꯀꯣ ꯑꯥ ꯀꯔꯤꯅꯣꯅꯦ ꯎꯝ ꯍꯧꯖꯤꯛꯀꯥꯟ ꯆꯥꯛ ꯅꯠꯇꯕ ꯆꯥꯛꯒꯨꯝꯅ ꯑꯗꯨꯝ ꯆꯥꯕꯗꯣ
ꯆꯥꯛ ꯀꯨꯝ ꯆꯥꯗꯕ ꯈꯪꯗꯔꯦ ꯑꯩ
ꯍꯣꯏ ꯑꯗꯨꯒꯨꯝꯕ ꯑꯩꯈꯣꯏ ꯉꯁꯤꯗꯤ ꯁꯤꯡꯖꯨ ꯁꯦꯝꯕꯤꯔꯒꯀꯣ
ꯑꯥ
ꯑꯗꯨꯝ ꯆꯥꯈ꯭ꯔꯦ
ꯎꯝ
ꯅꯨꯡꯗꯥꯡꯗ ꯆꯥꯛ ꯌꯦꯟꯁꯥꯡ ꯑꯍꯥꯎꯕ ꯊꯣꯡꯔꯒ ꯆꯥꯒꯦ
ꯑꯣꯛꯁꯥ
ꯍꯣꯏ ꯑꯦ ꯑꯗꯨꯅ ꯐꯥꯔꯅꯤ ꯁꯥꯟꯅꯕꯩ ꯎꯝ ꯍꯣꯏ ꯍꯥꯎꯕꯅꯤ ꯍꯥꯎꯕꯅꯤ ꯁꯣꯏꯕꯨꯝ ꯍꯥꯞꯄꯗꯣꯀꯣ ꯎꯝ ꯁꯣꯏꯕꯨꯝ ꯑꯩꯈꯣꯏꯗꯗꯤ ꯁꯣꯏ ꯁ‌ꯣꯏꯕꯨꯝꯁꯦ ꯑꯥ ꯐꯪꯉꯥꯗꯤ ꯐꯪꯉꯦ ꯑꯗꯨꯕꯨ ꯃꯃꯜꯗꯤ ꯌꯥꯝ ꯀꯥꯕꯅꯦ ꯃꯃꯜꯗꯤ ꯌꯥꯝ ꯇꯥꯡꯕꯅꯦ ꯃꯄꯥꯟꯗ ꯂꯩꯕꯒꯤꯀꯣ
ꯍꯣꯏ
ꯑꯗꯣ ꯑꯥ ꯅꯨꯄꯥ ꯂꯨꯄꯥ ꯀꯔꯤꯔꯥ ꯇꯦꯟ‌ ꯑꯃ ꯇꯔꯥ ꯀꯨꯟ ꯀꯨꯟꯊ꯭ꯔꯥ ꯅꯤꯐꯨ ꯅꯤꯐꯨ ꯅꯤꯐꯨꯃꯥꯈꯥꯗ ꯂꯩꯕꯗꯣ ꯀꯔꯤꯔꯥ ꯀꯌꯥꯔꯥ
ꯅꯤꯐꯨ ꯃꯈꯥꯗ ꯌꯥꯡꯈꯩ ꯑꯦ ꯃꯈꯥꯗ ꯀꯨꯟꯊ꯭ꯔꯥ ꯌꯥꯡꯈꯩ ꯀꯔꯝꯕꯅꯣ ꯃꯈꯥꯗ
ꯑꯥ ꯀꯨꯟꯊ꯭ꯔꯥ ꯅꯠꯇꯕ ꯅꯤꯐꯨ ꯅꯤꯐꯨ
ꯑ ꯑ ꯈꯥꯎꯈꯔ‌ꯦ
ꯍꯣꯏ ꯑꯗꯨꯗꯣ ꯑꯗꯨꯗꯣ ꯑꯗꯨ ꯆꯥꯕꯅꯤ ꯑꯗꯨ ꯅꯠꯇꯦ ꯑꯗꯨ ꯌꯣꯟꯕꯅꯤ ꯃꯈꯣꯏ
ꯑ
ꯃꯃꯜ ꯌꯥꯝ ꯇꯥꯡꯕꯀꯣ
ꯑꯣ
ꯑꯗꯨꯒꯤꯅ‌ꯦ ꯑꯩꯈꯣꯏ ꯂꯧ ꯑꯥ ꯆꯥꯕꯗꯤ ꯆꯥꯏꯌ‌ꯦ ꯂꯧꯔꯒꯀꯣ ꯑꯗꯨ ꯃꯃꯜꯗꯤ ꯈꯔ ꯇꯥꯡꯉꯦ ꯎꯝ ꯃꯄꯥꯟꯗ ꯂꯩꯕꯒꯤ ꯁꯥꯥꯕ ꯃꯐꯝꯗ ꯂꯩꯌꯦ
ꯎꯝ
ꯑꯩꯈꯣꯏ ꯑꯩꯈꯣꯏ ꯃꯤꯈꯣꯏ ꯂꯥꯏꯔꯤꯛ ꯇꯝꯕ ꯆꯠꯄ ꯃꯐꯝꯗꯣ ꯁꯥꯕ ꯃꯐꯝꯗꯣ ꯎꯝ ꯂꯥꯏꯔꯤꯛ ꯀꯔꯤ ꯀꯔꯤꯅꯣ ꯃꯤ ꯕꯨ ꯑꯗꯨꯝ ꯂꯥꯏꯔꯤꯛ ꯁꯥꯟꯅꯕ ꯃꯐꯝꯗꯣ ꯑꯗꯨꯗ ꯂꯩꯕꯅꯦ
ꯎꯝ
ꯑꯗꯨꯒ ꯏꯅꯥꯎꯈꯣꯏ ꯂꯥꯏꯔꯤꯛ ꯇꯝꯕꯒꯤꯀꯣ ꯃꯈ‌ꯣꯏ ꯃꯈꯣꯏꯗ ꯑꯗꯨꯝ ꯂꯩꯃꯤꯟꯅꯕꯅꯤ
ꯎꯝ ꯅꯨꯡꯉꯥꯏꯕ꯭ꯔ‌ꯣ
ꯍꯣꯏ ꯅꯨꯡꯉꯥꯏꯕꯨꯗꯤ ꯅꯨꯡꯉꯥꯏꯌꯦ ꯀꯣꯏꯕ ꯃꯐꯝꯗꯤ ꯌꯥꯝꯕꯅꯤꯅꯀꯣ
ꯍ‌‌ꯣꯏ
ꯑꯥ ꯅꯨꯡꯉꯥꯏꯌꯦ ꯑꯗꯨꯕꯨ ꯎꯝ ꯁꯥꯕꯗꯤ ꯌꯥꯝ ꯀꯟꯅ ꯁꯥꯕ ꯅꯨꯡꯁꯥ ꯂꯥꯛꯔꯗꯤꯀꯣ ꯑꯗꯨ ꯉꯁꯤꯗꯤ ꯅꯣꯡ ꯐꯖꯅ ꯆꯨꯕꯤꯕ ꯑꯗꯨꯒꯤ ꯑꯥ ꯅꯨꯡꯉꯥꯏꯌꯦ ꯂꯩꯕ ꯍꯧꯖꯤꯛꯇꯤ
ꯎꯝ ꯁꯥꯕꯁꯨ ꯍꯨꯃꯥꯡ ꯊꯣꯛꯑꯗꯤ ꯉꯧꯊꯣꯛꯅꯕ ꯐꯩ ꯀꯩꯅꯣ
ꯎꯝ ꯍꯣꯏ
ꯊꯔꯣꯏ ꯎꯝ ꯍꯥꯏꯌꯣ ꯎꯝ ꯎꯝ ꯎꯝ ꯎꯝ ꯊꯔꯣꯏ ꯍꯧꯖꯤꯛꯀꯥꯟ ꯊꯔꯣꯏ ꯊ‌ꯣꯛ ꯑꯥ ꯊꯔꯣꯏ ꯆꯥꯕ꯭ꯔꯥ ꯑꯩꯈꯣꯏ ꯌꯨꯝꯗ
ꯍꯣꯏ ꯊꯔꯣꯏ ꯐꯪꯉꯦ ꯆꯥꯏ
ꯎꯝ ꯊꯔꯣꯏꯗꯤ ꯃꯇꯝ ꯂꯩꯇꯕ꯭ꯔꯥ ꯂꯩꯕ꯭ꯔꯥ ꯀꯣ
ꯈꯪꯉꯦꯔ ꯑꯗꯨꯕꯨꯗꯤ
ꯑꯩꯈꯣꯏꯗꯤ ꯃꯇꯝ ꯀꯨꯏꯈ꯭ꯔꯦ ꯊꯔꯣꯏ ꯐꯪꯅꯕꯒꯤꯀꯣ ꯁꯤꯗꯀꯣ ꯆꯍꯤ ꯃꯉꯥ ꯁꯨꯔꯕꯅꯤ ꯆꯍꯤ ꯊꯔꯣꯏ ꯆꯥꯗꯕꯗꯣ
ꯎꯝ ꯊꯔꯣꯏꯁꯨ ꯍꯥꯎꯕꯅꯦ ꯏꯔꯣꯟꯕ
ꯑꯣ ꯃꯃꯟ ꯇꯥꯡꯕ꯭ꯔꯥ ꯑꯩꯈꯣꯏꯒꯤ ꯌꯨꯝꯗꯁꯨ ꯊꯔꯣꯏꯈꯣꯏ
ꯊꯤꯔꯤꯗꯤ ꯊꯛ ꯁꯤꯗꯗꯤ ꯊꯔꯣꯏ ꯂꯩꯔꯒ ꯆꯥꯔꯦꯅ ꯂꯧꯕꯨꯛꯇꯒꯤꯀꯣ ꯈꯨꯜꯂꯛꯄ
ꯑꯣ ꯑꯗꯨꯗꯤ ꯌꯥꯝ ꯅꯨꯡꯉꯥꯏꯔꯝꯒꯅꯤ
ꯎꯝ ꯌꯥꯝꯗꯦꯗ ꯑꯩꯈꯣꯏ ꯃꯥꯅ ꯂ ꯍꯥ
ꯑꯣ ꯑꯇꯦꯡꯕꯗꯨꯔ ꯁꯥꯡꯕꯗꯨꯔ
ꯄꯤꯛꯇ꯭ꯔꯨ ꯄꯤꯛꯄ ꯃꯆꯥꯗꯨꯣ ꯁꯥꯡꯕꯗꯨ ꯅꯠꯇꯕ
ꯍꯋꯗꯤ ꯍꯧꯋꯦ ꯑꯗꯨꯁꯨ
ꯉꯔꯥꯡ ꯅꯍꯥꯟ ꯈꯈꯣꯏ ꯃꯥ ꯂꯧꯧ ꯆꯠꯄꯗ ꯈꯨꯜꯂꯛꯄꯣ
ꯑꯥ ꯍꯥꯎꯔꯝꯒꯅꯤ ꯍꯥꯎꯔꯝꯒꯅꯤ
ꯊꯥꯎꯋ ꯍꯥ ꯄꯥꯟ
ꯎꯝ ꯄꯟ ꯄꯟ ꯍꯥꯕ꯭ꯔꯒ ꯍꯥꯄ꯭ꯔꯥꯅ ꯍꯣꯏ ꯅꯠꯇ꯭ꯔꯒ ꯑꯥꯂꯨꯅ ꯍꯥꯎꯕ꯭ꯔꯥ ꯑꯂꯨ ꯍꯞꯇꯦꯗ ꯑꯩꯗꯤ ꯄꯟ ꯆꯅꯤꯡꯉꯤ ꯑꯥ ꯑꯣꯥ ꯍꯣꯏ ꯍꯣꯏ ꯃꯤ ꯃꯤ ꯃꯤꯈꯣꯏ ꯑꯗꯨꯝ ꯍꯥꯏꯌꯦ ꯄꯥꯟꯒꯨꯝꯕ ꯆꯥꯅꯤꯡꯗꯕ ꯑꯂꯨ ꯑꯗꯨꯒꯨꯝꯕ ꯆꯥꯅꯤꯡꯕ ꯂꯩ ꯑꯩꯅꯀꯣ ꯃꯤꯒꯤ ꯃꯁꯥ ꯃꯁꯥꯒꯤ ꯃꯤꯅꯀꯣ
ꯍꯣꯏ
ꯑꯩꯗꯤ ꯑꯅꯤꯃꯛ ꯑꯌꯥꯕꯨꯗꯤ ꯌꯥꯏ
ꯄꯥꯟꯗꯤ ꯑꯁꯦꯡꯕ ꯍꯩꯅꯗ꯭ꯔꯦ ꯄꯥꯟꯗꯤ ꯆꯥꯅꯤꯡꯗꯦ
ꯎꯝ
ꯅꯍꯥꯟ ꯑꯉꯥꯡ ꯑꯣꯏꯔꯤꯀꯥꯟꯗꯗꯤ ꯑꯗꯨꯝ ꯎꯝ ꯀꯩ ꯐꯨꯠꯂꯒ ꯍꯥꯏꯗꯣꯏꯔꯥ ꯑꯗꯨ ꯑꯗꯨꯗꯤ ꯆꯥꯏꯌꯦꯕꯀꯣ ꯀ ꯆꯥꯅꯤꯡꯈꯤꯗ꯭ꯔꯦ
ꯑꯥ ꯑꯣ ꯅꯪ ꯂꯨꯍꯣꯡꯕ ꯃꯇꯝꯗ ꯆꯥꯅꯤꯡꯈꯤꯅꯤ ꯑꯗꯨꯗꯤ
ꯎꯝ ꯇꯥꯔ ꯑꯩ ꯆꯅꯤꯡꯦ
ꯑꯩꯈꯣꯏꯒꯤ ꯏꯃꯥꯈꯣꯏꯅ ꯑꯍꯟ ꯈꯣꯏꯅ ꯑꯗꯨꯝ ꯍꯥꯏꯌꯦꯩꯅ ꯑꯉꯥꯡ ꯃꯇꯝꯗ ꯆꯥꯅꯤꯡꯗꯕ ꯄꯣꯠ ꯆꯩ ꯑꯩꯈꯣꯏ ꯀꯣ ꯑꯍꯟ ꯑꯣꯏꯕ ꯇꯝꯗ ꯑꯥ ꯀꯔꯤꯅꯣ ꯎꯝ ꯏꯆꯥ ꯂꯩꯕ ꯃꯀꯟꯗꯀꯣ ꯑꯥ ꯆꯥꯅꯤꯡ ꯀꯅꯤ ꯍꯥꯏꯕꯗꯣ ꯑꯋꯥ
ꯑꯣ ꯑꯍꯟ ꯎꯄꯥꯏ ꯂꯩꯇꯕꯩꯖꯥꯕ ꯑꯣꯏꯔꯝꯅꯤ
ꯑꯗꯨꯁꯨ ꯑꯣꯏꯔꯝꯒꯅꯤ ꯆꯥꯅꯤꯡꯗ꯭ꯔꯁꯨ ꯀꯔꯤꯅꯣ ꯏꯅꯦꯒꯤ ꯌꯨꯝꯗ ꯑꯗꯨꯝ ꯂꯩꯔꯅꯤꯀꯣ ꯑꯩꯈꯣꯏ ꯂꯨꯍꯣꯡꯕ ꯃꯇꯝꯗꯀꯣ ꯏꯅꯦꯉꯣꯟꯗ ꯀꯔꯤ ꯑꯩꯉꯣꯟꯗ ꯑꯗꯨꯝ ꯆꯥꯅꯤꯡꯗ꯭ꯔꯁꯨ ꯑꯗꯨꯝ ꯆꯥꯕ ꯇꯥꯔꯦꯅ ꯀꯣ ꯑꯗꯨꯁꯨ ꯑꯣꯏꯔꯝꯕ ꯌꯥꯏ ꯑꯗꯨꯒ ꯑꯗꯨꯝ ꯆꯥꯔꯗꯤ ꯑꯗꯨꯝ ꯀꯩꯅꯣ ꯑꯗꯨꯝ ꯆꯥꯈꯤꯅꯤ ꯍꯣꯏ ꯑꯗꯨꯁꯨ ꯍꯣꯏ ꯑꯗꯨꯁꯨ ꯑꯣꯏꯔꯝꯒꯅꯤ
ꯁꯥꯒ ꯀꯩꯅꯣ ꯅꯪꯅ ꯍꯥꯏꯕꯗꯣ ꯍꯧꯖꯤꯛ ꯁꯧꯒꯔꯤ ꯍꯥꯏꯕ꯭ꯔꯥ
ꯍꯣꯏ ꯁꯧꯒ꯭ꯔꯤ
ꯁꯧꯒ꯭ꯔꯤ ꯁꯥꯥꯗꯁꯨ ꯁꯧꯒ꯭ꯔꯤ ꯍꯥꯎ ꯑꯗꯨꯅꯤ ꯑꯣ ꯑꯣꯛꯁꯥꯒꯨꯝꯕꯗꯀꯣ ꯆꯥꯕ꯭ꯔꯥ ꯍꯥꯎꯦꯀꯣ
ꯍꯥꯎ ꯀꯩꯕ ꯑꯃꯛ ꯀꯥꯏꯕꯤ ꯀ
ꯑꯣꯛꯁꯥ ꯑꯣꯛꯁꯥꯒꯨꯝꯕꯗ ꯁꯧꯒ꯭ꯔꯤꯅ ꯑꯣꯛꯁꯥ ꯆꯥꯕ꯭ꯔꯥ ꯆꯥꯗꯕ꯭ꯔꯥ
ꯆꯥꯏꯌꯦ ꯑꯗꯣ ꯑꯣꯁꯥꯒ ꯁꯧꯔꯤꯗꯤ ꯈꯪꯗ꯭ꯔꯦ ꯑꯌꯥꯏꯕꯗꯨꯗꯤ ꯑ
ꯑꯥ
ꯑꯀꯪꯕꯗꯣ ꯑꯗꯨꯗꯤ ꯀꯥꯡꯁꯣꯏꯒꯨꯝꯕ ꯊꯣꯡꯕꯗꯗꯤꯖꯥꯏ
ꯀꯥꯡ ꯀꯥꯡꯁꯣꯏꯒ ꯀꯣ ꯀꯥꯡꯁꯣꯏꯒ ꯍꯥꯞꯄꯒꯨꯝꯅ ꯁꯒꯔꯤꯁꯨ ꯍꯒꯅꯤ
ꯎꯝ ꯈꯪꯗ꯭ꯔꯦ ꯆꯥꯗ꯭ꯔꯦꯗ ꯑꯗꯨꯕꯨꯗꯤ
ꯅꯪ ꯃꯥꯗꯤ ꯆꯥꯜ ꯑ ꯑ ꯊꯣꯡꯉꯨ ꯆꯥꯎꯥꯛ ꯍꯧꯕꯅꯤ
ꯃꯣꯏ
ꯑꯗꯨꯒ ꯌꯦꯟꯒ ꯁꯧꯒꯔꯤ ꯌꯦꯟ ꯑꯗꯨꯒ ꯉꯥꯒ ꯁꯧꯒ꯭ꯔꯤꯁꯨ ꯍꯧꯕꯅꯦ
ꯑꯣ ꯑꯗꯨꯁꯨ ꯆꯥꯗ꯭ꯔꯤ
ꯍꯧꯖꯤꯛꯀꯥꯟ ꯁꯥꯕꯅꯤꯅꯀꯣ ꯁꯥꯕ ꯃꯐꯝꯗ ꯂꯩꯔꯗꯤ ꯁꯥꯕ ꯃꯐꯝꯗ ꯂꯩꯔꯤꯗꯤ ꯁꯧꯒ꯭ꯔꯤꯒ ꯌꯦꯟꯒꯨꯝꯕ ꯁꯥ ꯆꯥꯔꯗꯤ ꯑꯩꯈꯣꯏꯒꯤ ꯏꯁꯥ ꯌꯥꯝꯅ ꯈꯔꯗꯤ ꯏꯁꯥꯁꯦ ꯍꯛꯆꯥꯡꯁꯦ ꯈꯔꯗꯤ ꯀꯔꯤ ꯍꯥꯏꯒꯦꯔꯥ ꯅꯨꯡꯉꯥꯏꯇꯦꯅꯀꯣ ꯑꯗꯨꯒꯤ ꯁꯧꯒ꯭ꯔꯤ ꯁꯧꯒ꯭ꯔꯤ ꯍꯧꯖꯤꯛꯀꯥꯟ ꯁꯥꯕ ꯃꯇꯝ ꯃꯝꯗ ꯁꯧꯒ꯭ꯔꯤ ꯆꯥꯕ ꯅꯨꯡꯉꯥꯏꯅ
ꯍꯣꯏ ꯅꯅꯨꯡꯥꯏ ꯍꯣꯏ
ꯍꯣꯏ ꯑꯗꯨꯒꯤ ꯌꯦꯟ ꯒ ꯁꯧꯒꯔꯤ ꯍꯥꯞꯄꯁꯦ ꯌꯥꯝ ꯍꯧꯕꯅꯦ ꯑꯗꯨꯒ ꯌꯦꯟ ꯑꯗꯨꯒ ꯒ ꯑꯣꯛꯁꯥꯒ ꯁꯥꯎꯒ꯭ꯔꯔꯤꯁꯨ ꯍꯥꯎꯕꯅꯦ
ꯈꯪꯗꯔꯤ ꯅꯣꯡꯃ ꯅꯣꯡꯃ ꯆꯥꯕ ꯇꯥꯔꯦ
ꯍꯣꯏ ꯅꯣꯡꯃꯗꯤ ꯆꯥꯎ ꯍꯧꯕꯅꯤ ꯌꯥꯝꯅ ꯑꯩꯅ ꯅꯣꯡꯃ ꯑꯩꯒꯤ ꯃꯔꯨꯞꯇꯀꯣ
ꯍꯣꯏ
ꯊꯧꯅꯤꯕ ꯑꯃꯅ ꯀꯣꯏꯔꯛꯄ ꯑꯩꯅ ꯂꯥꯛꯑꯣ ꯉꯁꯤꯗꯤ ꯆꯥꯛ ꯌꯦꯟꯁꯪ ꯆꯥꯃꯤꯟꯅꯁꯦ ꯍꯥꯏꯅ ꯑꯃꯗꯤ ꯑꯃꯗꯤ ꯃꯤ ꯃꯤꯒꯨꯝꯅꯀꯣ ꯎꯝ ꯑꯩꯈꯣꯏꯅ ꯂꯥꯏꯔꯤꯛ ꯏꯕꯅꯤ ꯃꯤꯒꯨꯝꯅꯀꯣ ꯑꯗꯨꯒ ꯏꯃꯥꯟꯅꯕꯤꯕꯨ ꯑꯩꯈꯣꯏ ꯂꯥꯏꯔꯤꯛ ꯇꯥꯃꯤꯟꯅꯕ ꯑꯉꯥꯡ ꯃꯇꯗ ꯑꯩꯅ ꯂꯥꯛꯑꯣ ꯉꯁꯤꯗꯤ ꯆꯥꯛ ꯆꯥꯃꯤꯟꯅꯁꯦ ꯍꯥꯏꯕ ꯑꯃ ꯂꯥꯛꯑꯦ ꯂꯥꯛꯔꯒ ꯑꯩꯅ ꯊꯣꯡꯕꯤꯕ ꯁꯧꯒ꯭ꯔꯤꯒ ꯌꯦꯟꯗꯣ
ꯑꯗꯣ ꯃꯥꯅ ꯑꯩ ꯉꯁꯤꯅ ꯑꯩꯁꯨ ꯑꯍꯟꯕꯅꯤ ꯌꯥꯝ ꯍꯥꯎꯋꯦ ꯑꯩꯁꯨ ꯌꯨꯝꯗ ꯆꯠꯂꯒ ꯊꯣꯡꯒꯦ ꯍꯥꯏ
ꯇꯥꯗ꯭ꯔꯤ ꯅꯣꯡꯃ ꯆꯥꯕ ꯇꯥꯦꯗ
ꯍꯣꯏ ꯍꯧꯕꯅꯦ ꯅꯣꯏ ꯂꯩꯕ ꯃꯐꯝꯗꯗꯤ ꯎꯝ ꯍꯣꯏ ꯍꯥꯏꯌꯣ ꯎꯝ ꯎꯝꯝ ꯂꯞꯅ ꯍꯥꯏꯌꯣ ꯍꯥꯏꯌꯣ
ꯅꯪ ꯅꯪ ꯍꯥꯏꯔꯛꯑꯣ ꯀꯩꯁꯨ ꯀꯩꯁꯨ ꯅꯠꯇꯕ ꯋꯥꯅꯤꯗ
ꯑꯥ ꯑꯥ ꯑꯥ ꯏꯁꯤꯡ ꯌꯥꯝꯕ꯭ꯔꯕ ꯅꯣꯏꯒꯤ ꯃꯐꯝꯗꯤ ꯏꯁꯤꯡ ꯐꯕ꯭ꯔꯕ
ꯍꯣꯏ ꯏꯁꯤꯡ ꯌꯥꯝ ꯅꯨꯡꯉꯥꯏꯌꯦ ꯈꯨꯟꯗꯅꯦ
ꯑꯣ ꯆꯤꯡꯗꯔ ꯅꯠꯇ꯭ꯔꯒ ꯅ ꯇꯝꯄꯥꯛꯗꯕ
ꯆꯤꯡꯗ
ꯑꯣ ꯆꯤꯡꯗꯗꯤ ꯌꯥꯝ ꯅꯨꯡꯉꯥꯏꯒꯅꯤ ꯂꯩꯕꯁꯦ
ꯑꯥ ꯅꯨꯡꯉꯥꯏ
ꯇꯄꯥꯛꯗꯗꯤ ꯈꯔꯗꯤ ꯅꯨꯡꯁꯥ ꯀꯣ ꯅꯨꯡꯉꯥꯏꯇꯅ ꯇꯥꯝꯄꯥꯛ ꯑꯃ ꯆꯤꯡꯅꯗꯤ ꯅꯨꯡꯉꯥꯏꯔꯝꯒꯅꯤ
ꯎꯝ ꯂꯧꯒꯤ ꯆꯥꯛ ꯑꯦꯟꯁꯥꯡ ꯈꯣꯏ ꯊꯣꯛꯈ꯭ꯔꯕ꯭ꯔꯥ
ꯃꯤ ꯑꯣꯈꯣꯟ ꯇꯥꯕ꯭ꯔꯥ
ꯑ ꯍꯣꯏ ꯇꯥꯏꯌꯦ ꯇꯥꯏꯌꯦ ꯀꯔꯤꯁꯨꯨ ꯀꯥꯏꯗꯦ
ꯎꯝ
ꯑꯍꯜꯂꯥꯛ
ꯑꯥ ꯑꯥ ꯀꯩꯁꯨ ꯀꯥꯏꯗꯦ
ꯆꯂꯣ
ꯁꯥꯟꯅꯕꯗꯤ ꯌꯦꯡꯕ꯭ꯔꯥ
ꯍꯥꯥ
ꯁꯥꯟꯅꯕ ꯌꯦꯡꯕ꯭ꯔꯥ ꯍꯧꯖꯤꯛꯀꯥꯟ ꯁꯥꯟꯅꯕ
ꯕꯣꯜꯗꯨꯔꯥ ꯑꯍ ꯌꯦꯡꯗ꯭ꯔꯦꯗ ꯌꯨꯝꯗ ꯂꯥꯛꯄꯗꯩ ꯈꯪꯗꯦ ꯉꯟꯅ ꯑꯗꯨꯝ ꯇꯨꯝꯕꯗꯣ ꯌꯦꯅꯤꯡ ꯌꯦꯡꯒꯦꯗꯤ ꯈꯟ ꯈꯟꯕꯅꯦ ꯑꯗꯨꯝ ꯇꯨꯝꯈ꯭ꯔꯕ ꯃꯊꯟꯇ
ꯑꯩ ꯅꯨꯄꯤ ꯑꯩꯈꯣꯏꯅ ꯌꯥꯝꯅ ꯄꯥꯝꯕꯗꯣ ꯉꯔꯥꯡꯗꯤ ꯁꯤꯈ꯭ꯔꯦ ꯍꯥꯏꯌꯦ
ꯑꯣ ꯍꯣ ꯍꯣ ꯊꯤꯀꯔꯦ
ꯑ ꯄꯥꯈꯥꯡꯈꯣꯏ ꯑꯍ ꯈꯔꯗꯤ ꯀꯥꯞꯄ ꯃꯥꯜꯂꯦ ꯉꯔꯥꯡꯒꯤ ꯁꯥꯟꯅꯕꯗꯣ
ꯍꯣꯏ
ꯍꯣꯏ ꯏꯁꯥ ꯅꯨꯡꯉꯥꯏꯇꯦ ꯃꯤꯅ ꯍꯥꯏꯌꯦ ꯑꯩ ꯀꯥꯞꯄꯦ ꯍꯥꯏꯌꯦꯅꯦ
ꯑ ꯀꯄꯅꯤ ꯍꯦꯟꯅ ꯅꯨꯡꯉꯥꯏꯇꯦꯅ ꯃꯥꯒꯤ ꯂꯥꯁ ꯑꯣꯌꯦꯅ
ꯍꯣꯏ ꯆꯍꯤꯁꯨ ꯃꯥꯗꯤ ꯆꯍꯤ ꯌꯥꯝꯈ꯭ꯔꯕꯅꯤꯅꯀꯣ
ꯍꯣꯏ
ꯌꯥꯝ ꯅꯨꯡꯁꯤꯌꯦ
ꯎꯝ
ꯑꯗꯨꯒ ꯑꯝ ꯑꯍꯝ ꯌꯥꯝ ꯅꯨꯡꯁꯤꯌꯦ ꯃꯈꯣꯏꯕꯨ